ꯇꯥꯏꯌꯦ
ꯑꯆꯥ ꯃꯅꯤꯡ ꯍꯟꯕ꯭ꯔꯣ ꯅꯪꯒꯤ ꯃꯈꯣꯟ
ꯎꯝ ꯍꯟꯗꯦ ꯍꯟꯗꯦ ꯎꯝ ꯍꯜꯂꯦ
ꯍꯠꯂꯝꯃꯣꯏ ꯑ ꯍꯟꯗ꯭ꯔꯦ ꯍꯟꯗ꯭ꯔꯦ
ꯑꯣ
ꯃꯈꯣꯟ ꯃꯈꯣꯟ ꯇꯣꯉꯥꯟꯕ ꯃꯥꯜꯂꯦꯁ ꯀꯩꯝꯃꯨꯛꯀꯥꯏ
ꯆꯥꯛ ꯆꯥꯕꯒꯤ
ꯑꯠꯁꯥ ꯍꯥꯎꯃꯟꯕꯩꯔꯣ ꯏꯟꯁꯥꯡ
ꯎꯝ ꯍꯥꯎꯋꯦ
ꯎꯝ ꯉꯁꯥꯏ ꯑꯩꯈꯣꯏ ꯑꯣꯖꯥꯗꯣ
ꯍꯣꯏ
ꯑꯩꯈꯣꯏ ꯑꯣꯖꯥꯗꯨꯀꯣ ꯃꯥꯁꯤ ꯁꯦ ꯑꯍꯥꯟꯕ ꯌꯨꯝꯗꯒꯤ ꯆꯠꯊꯣꯛꯄ ꯃꯥꯜꯂꯦꯕ ꯃꯥ
ꯎꯝ
ꯑꯗꯣ ꯃꯥꯒꯤ ꯃꯄꯥꯒ ꯃꯃꯥꯒ ꯑꯗꯒꯤ ꯃꯥꯁꯦ ꯑꯍꯥꯟꯕ ꯂꯞꯅꯔꯒ ꯂꯩꯗꯣꯏꯕ ꯃꯥꯜꯂꯦꯕ ꯃꯥꯁꯦ ꯑꯗꯨꯒꯤ ꯑꯩꯈꯣꯏ ꯁ꯭ꯀꯨꯜ ꯂꯥꯛꯄ ꯃꯇꯝꯗꯀꯣ
ꯎꯝ
ꯃꯥꯁꯦ ꯑꯣꯖꯥ ꯑꯣꯏꯅꯕꯗꯤ ꯂꯥꯛꯄꯅꯦꯕ ꯑꯗ ꯃꯥ ꯂꯥꯛꯀꯥꯟꯗ ꯃꯥꯒꯤ ꯗꯣꯜ ꯑꯆꯧꯕ ꯑꯃ ꯄꯨꯔꯛꯑꯦꯕ ꯈꯪꯕ꯭ꯔꯥ
ꯍꯣꯏ꯫
ꯗꯣꯜ ꯍꯥꯏꯕꯗꯣ ꯃꯤꯒꯤ ꯁꯥꯏꯖ ꯈꯔ ꯃꯥꯟꯒꯦ ꯍꯥꯏꯕ ꯑꯗꯨꯝ ꯂꯩꯗꯅ ꯃꯤꯗꯒꯤꯁꯨ ꯆꯥꯎꯕ ꯑꯆꯧꯕ ꯇꯦꯗꯤꯕꯤꯌꯔꯒꯤ ꯇꯥꯏꯞꯇ
ꯎꯝ
ꯑꯗꯨꯒꯨꯝꯕꯗꯣ ꯄꯨꯔꯒ ꯂꯥꯛꯄꯅꯦꯕ
ꯍꯣꯏ ꯍꯣꯏ
ꯍꯥꯏꯗꯤ ꯑꯥ ꯑꯉꯥꯡ ꯃꯆꯥꯁꯤꯡꯗꯤ ꯑꯗꯨꯝ ꯃꯥꯒꯤ ꯃꯃꯥꯟꯅꯕꯤꯒꯤ ꯑꯣꯏꯒꯦꯔꯥ ꯃꯃꯥꯟꯅꯕ ꯑꯣꯏꯅꯕ ꯑꯗꯨꯝ ꯄꯨꯋꯦꯗꯅ
ꯑꯗꯨꯒꯤ ꯇꯥꯏꯞꯇ ꯄꯨꯔꯒ ꯂꯥꯛꯈ꯭ꯔꯥꯕꯅꯦꯕ ꯈꯪꯕ꯭ꯔꯥ ꯑꯗꯣ ꯃꯥ ꯑꯗꯨ ꯄꯨꯔꯒ ꯂꯥꯛꯑꯦ ꯍꯥꯏꯕꯗꯤ ꯈꯪꯈ꯭ꯔꯦꯕ ꯑꯗꯣ ꯀꯩꯅꯣꯗ ꯑꯥ ꯁ꯭ꯀꯨꯜ ꯃꯅꯨꯡꯗ ꯂꯩꯕ ꯑꯉꯥꯡꯁꯤꯡꯅ ꯑꯃꯨꯛꯀꯥ ꯍꯥꯏꯌꯦꯕ ꯑꯈꯣꯏ ꯑꯣꯖꯥꯗꯣ ꯃꯄꯥꯥ ꯊꯤꯜꯂꯛꯑꯦ ꯑꯗꯣ ꯃꯥꯗꯣ ꯀꯞꯔꯒ ꯂꯩꯌꯦ ꯍꯥꯏ
ꯀꯞꯂꯒ
ꯍꯣꯏꯅꯦ ꯑꯌꯥ ꯍꯥꯏꯗꯤ ꯎꯝ ꯈꯔ ꯑꯉꯥꯡꯒꯤ ꯇꯥ ꯑꯉꯥꯡꯒꯤ ꯃꯑꯣꯡꯗꯨꯝ ꯃꯌꯨꯝꯗ ꯑꯗꯨꯝ ꯂꯩꯈ꯭ꯔꯥꯕ ꯃꯥꯜꯂꯦꯕ ꯃꯥꯁꯦ ꯑꯗꯣ ꯃꯄꯥ ꯃꯃꯥꯗꯒꯤ ꯑꯗꯨꯝ ꯂꯥꯞꯊꯣꯛꯄꯗꯣ ꯑꯉꯥꯡꯁꯤꯡ ꯇꯧꯅꯩꯗꯅ ꯑꯗꯣ ꯑꯁ ꯅꯣꯛꯈꯤꯅꯨꯗ
ꯑꯗꯣ ꯗꯣꯜ ꯆꯧꯕꯁꯨ ꯄꯨꯔꯛꯑꯦ ꯑꯗꯣ ꯃꯄꯥꯅ ꯊꯤꯜꯂꯛꯑꯦ ꯍꯥꯏꯌꯦꯕꯀꯣ ꯑꯩꯈꯣꯏꯗ ꯁ꯭ꯀꯨꯜ ꯃꯅꯨꯡꯗ ꯂꯩꯇꯦꯕ ꯑꯗꯨ ꯃꯇꯝꯗꯗꯤ ꯑꯗꯣ ꯃꯥ ꯑꯣꯖꯥ ꯑꯣꯏꯅꯕ ꯂꯥꯛ ꯀꯣꯏ ꯃꯇꯥꯝꯅ ꯃꯄꯥꯟ ꯊꯤꯜꯂꯛꯑꯦ ꯑꯗꯣ ꯍꯥ ꯁ꯭ꯀꯨꯜꯗ ꯑꯉꯥꯡꯁꯤꯡꯅ ꯀꯞꯇ꯭ꯔꯥꯒꯀꯣ ꯑꯣꯖꯥꯅ ꯀꯞꯔꯒ ꯂꯩꯌꯦ ꯍꯥꯏ ꯑꯁ ꯑꯈꯣꯏꯗꯤꯀꯣ ꯑꯩꯈꯣꯏ ꯑꯉꯥꯡ ꯑꯩꯈꯣꯏꯗꯤ ꯑꯉꯥꯡ ꯃꯇꯝꯗ ꯑꯗꯨꯃꯥꯏꯅꯁꯨ ꯇꯧ ꯇꯧꯗꯦꯕ ꯑꯉꯥꯡ ꯑꯣꯏꯔꯁꯨꯀꯣ ꯌꯨꯝꯗꯒꯤ ꯆꯠꯊꯣꯛꯄ ꯇꯥ ꯀꯞꯒꯟꯗꯦꯕ ꯑꯗꯣ ꯃꯥ ꯑꯗꯨꯃꯥꯏꯅ ꯇꯧꯋꯦ ꯍꯥꯏꯕꯗ ꯑꯁ ꯑꯩꯈꯣꯏꯁꯦ ꯂꯣꯏꯔꯕꯅꯤꯀꯣ ꯑꯗꯣ ꯑꯣꯖꯥꯒꯤ ꯃꯃꯥꯡꯗꯗꯤ ꯍꯥꯏꯗꯕꯀꯣ ꯇꯨꯃꯤꯟ ꯇꯨꯃꯤꯟꯅ ꯀꯣ
ꯑꯁ ꯋꯥ ꯌꯥꯝ ꯉꯥꯡꯉꯕꯅꯦ ꯑꯈꯣꯏ ꯑꯗꯨ ꯃꯇꯝꯗ
ꯂꯣꯏꯔꯦꯗ
ꯑꯩꯅ ꯑꯗꯨꯒꯤꯅꯤ ꯅꯪ ꯑꯉꯥꯡ ꯌꯥꯝ ꯁꯥꯔꯤ ꯇꯧꯔꯝꯅꯤꯀꯣ ꯍꯥꯏꯕꯗꯣ
ꯑꯁ ꯅꯪꯁꯨ ꯑꯗꯨꯃꯛꯇꯤ ꯌꯥꯏ ꯎꯝ ꯑꯗꯨꯃꯛꯇꯤ ꯇꯧꯗꯦꯗ
ꯑꯗꯨꯃꯥꯏꯅ ꯇꯧꯕꯤꯒꯅꯨꯀꯣ
ꯇꯧꯗꯦ ꯇꯧꯗꯦ ꯑꯗꯨꯃꯛꯇꯤ ꯑꯁ ꯀꯗꯥꯏ ꯅꯣ ꯑꯗꯨꯗꯤ ꯄꯥꯔꯥ ꯑꯉꯥꯡ ꯃꯥꯟꯈ꯭ꯔꯦ ꯑꯗꯨꯗꯤ
ꯑꯗꯨꯃꯥꯏꯅ ꯇꯧꯕ ꯂꯩꯌꯦ ꯍꯥꯏꯕꯅꯦ
ꯎꯝ
ꯈꯪꯗ꯭ꯔꯦ ꯑꯩꯅ ꯀꯩꯅꯣ ꯇꯧꯕꯗꯤ ꯑꯃꯨꯔꯛ ꯀꯞꯄꯦ ꯑꯃꯔꯛ ꯀꯞꯄ ꯍꯧꯕꯁꯤ ꯂꯦꯚꯦꯟ ꯏꯂꯥꯚꯦꯟ ꯀꯥꯕꯗ ꯏꯃꯥꯗꯣ ꯑꯩꯕꯨ ꯊꯤꯟꯕꯤꯕꯅꯦꯕꯀꯣ ꯑꯗꯨ ꯊꯤꯟꯕꯤꯔꯒ ꯈꯔ ꯃꯨꯛ ꯑꯥ ꯁ꯭ꯀꯨꯜꯁꯨ ꯆꯥꯎꯕꯅꯤꯅ ꯀꯩꯅꯣꯁꯨ ꯇꯧꯕꯅꯤꯅ ꯏꯃꯥ ꯆꯠꯂ ꯑꯩ ꯆꯠꯈ꯭ꯔꯒꯦꯀꯣꯅ ꯍꯥꯏꯔꯝꯗꯥꯏꯗꯥ ꯍꯣꯏꯗꯤ ꯍꯥꯏꯔꯒ ꯑꯗꯨꯝ ꯀꯞꯂꯒ ꯀꯥꯞꯂ ꯍꯥꯏꯕꯁꯤ ꯏꯃꯥ ꯆꯠꯄꯒꯤ ꯑꯗꯨꯝ ꯈꯔ ꯀꯥꯞꯄꯒ ꯆꯪꯈ꯭ꯔꯦꯗ ꯍꯣꯏꯅꯦ ꯑꯗꯨ ꯉꯛꯇꯅꯦꯗ ꯑꯥꯢ ꯃꯈꯣꯟ ꯊꯣꯛꯂꯒꯥ ꯀꯞꯄꯥꯗꯤ ꯅꯠꯇꯦ ꯑꯗꯨꯝ ꯃꯤꯠ ꯄꯤ ꯇꯥꯔꯦ ꯍꯣꯏ ꯌꯦꯡꯕꯗꯥ ꯇꯥꯔꯦ ꯇꯨꯃꯤꯟ ꯆꯪꯈꯔ꯭ꯦꯗꯥ
ꯁꯦꯁ ꯑꯗꯣ ꯀꯩꯅꯣ ꯇꯧꯕꯅꯦ ꯅꯨꯄꯥꯁꯤꯡꯁꯨꯀꯣ ꯎꯝ ꯅꯨꯄꯤꯗꯒꯤ ꯍꯦꯟꯅ ꯀꯞꯀꯟꯕ ꯂꯩꯁꯨ ꯂꯩꯕꯅꯦꯀꯣ
ꯎꯝ
ꯅꯨꯄꯤ ꯈꯣꯏꯗꯤ ꯑꯌꯥꯝꯕ ꯑꯗꯨꯝ ꯀꯞꯀꯜꯂꯦꯗꯅꯀꯣ ꯑꯗꯣ ꯅꯨꯄꯥꯒꯨꯝꯅ ꯀꯞꯠꯇꯕꯁꯨ ꯑꯗꯨꯝ ꯌꯥꯎꯋꯦꯕ ꯑꯗꯣ ꯅꯨꯄꯥ ꯃꯔꯛꯇꯁꯨ ꯀꯩꯅꯣ ꯂꯩꯌꯦ ꯑꯩꯈꯣꯏꯒꯤ ꯑꯩꯈꯣꯏꯒꯤ ꯑꯉꯥꯡ ꯑꯃꯁꯨ ꯀꯣ
ꯍꯣꯏ
ꯑꯩꯈꯣꯏꯒꯤ ꯑꯉꯥꯡ ꯍꯥꯏꯕꯗꯤ ꯑꯩꯈꯣꯏ ꯁ꯭ꯀꯨꯜꯒꯤ ꯑꯉꯥꯡ ꯑꯃꯁꯨꯀꯣ ꯑ ꯅꯨꯄꯤꯒ ꯆꯞ ꯃꯥꯟꯅꯕꯅꯤ ꯃꯁꯛ ꯈꯛꯇꯅꯤ ꯅꯨꯄꯤ ꯃꯥꯟꯅꯕꯗꯣ
ꯑꯣ ꯑꯣ
ꯃꯑꯣꯡ ꯃꯇꯧꯁꯨꯀꯣ ꯋꯥ ꯉꯥꯡꯕꯁꯨ ꯑꯩꯈꯣꯏꯅ ꯆꯩꯕꯤꯔꯦꯗꯅ
ꯍꯣꯏ
ꯃꯤꯁ ꯑꯗꯨ ꯅꯠꯇꯦꯕ ꯑꯩꯅ ꯅꯠꯇꯦꯕ ꯑꯍꯥꯝ ꯃꯈꯨꯠꯀꯁꯨ ꯀꯣ ꯍꯥꯏꯔꯒꯀꯣ
ꯍꯣꯏ ꯍꯣꯏ
ꯅꯨꯄꯤꯗꯒꯤ ꯍꯦꯟꯅ ꯅꯨꯄꯤ ꯃꯥꯟꯈ꯭ꯔꯦ
ꯅꯨꯄꯥ ꯅꯨꯄꯥꯁꯨ ꯀꯞꯄꯗꯤ ꯌꯥꯝ ꯂꯩꯗꯤ ꯂꯩꯗ ꯑꯩꯅ ꯑꯗꯨꯝ ꯌꯦꯡꯕꯗꯥ
ꯑꯩ ꯇꯧ ꯀꯞꯄꯗꯤ ꯑꯗꯨꯝ ꯑꯣꯏ ꯂꯩꯁꯨ ꯂꯩꯌꯦ ꯑꯗꯣ ꯀꯞꯄꯗꯤ ꯀꯩꯝꯇ ꯀꯥꯏꯗꯦ ꯑꯗꯣ ꯃꯇꯝ ꯆꯥꯗꯅ ꯈꯔ ꯀꯞꯄꯥ ꯂꯩꯗꯅ ꯃꯇꯥꯡ ꯆꯥꯗꯅ
ꯑꯦꯁ ꯑꯗꯨꯗꯤ ꯅꯨꯄꯤ ꯅꯨꯄꯥ ꯅꯠꯇ꯭ꯔꯦ ꯑꯗꯨꯗꯤ
ꯃꯇꯝ ꯃꯇꯥꯡ ꯆꯥꯗꯅ ꯂꯩꯗꯅ ꯍꯣꯏ ꯅꯨꯄꯥꯁꯨ ꯑꯗꯨꯝ ꯃꯤ ꯑꯣꯏꯕꯅꯤꯅ ꯑꯦꯛꯁꯄ꯭ꯔꯦꯁ ꯇꯧꯔꯒ ꯅꯨꯡꯉꯥꯏꯇꯕ ꯃꯇꯝꯗ ꯀꯞꯄ ꯌꯥꯏꯌꯦꯕꯥ ꯀꯩꯝꯇ ꯀꯥꯏꯗꯕ ꯑꯗꯣ ꯃꯇꯝ ꯇꯥꯟ ꯆꯥꯅ ꯇꯧꯔꯛꯑꯗꯤꯀꯣ ꯑꯌꯥ ꯑꯗꯣ ꯑꯩꯗꯤ ꯑꯉꯥꯡꯁꯤꯡꯅ ꯁ꯭ꯀꯨꯜ ꯆꯪꯕ ꯃꯇꯝꯗꯗꯤ ꯌꯥꯝ ꯀꯞꯄꯁꯦ ꯌꯥꯝ ꯊꯦꯡꯅꯩꯕꯥ ꯑꯗꯣ ꯑꯣꯖꯥꯅ ꯇꯧꯕꯗꯤ ꯑꯗꯨꯅ ꯑꯍꯥꯟꯕꯁꯨ ꯑꯔꯣꯏꯕꯁꯨ ꯑꯣꯏꯗꯣꯏ ꯃꯥꯜꯂꯦ
ꯑꯁ ꯑꯗꯨ ꯐꯥꯎꯗꯤ ꯑꯩꯗꯤ ꯁꯨꯊꯦꯡ ꯊꯦꯡꯅꯗ꯭ꯔꯤꯗꯥ ꯅꯪ ꯊꯦꯡꯅ ꯑꯗꯨꯝ ꯐꯔꯦꯅ,
ꯑ
ꯑꯩꯒꯤ ꯃꯔꯨꯞꯀꯨꯝꯕ ꯑꯣꯏꯔꯗꯤ ꯑꯩ ꯐꯖꯅ ꯉꯥꯡꯕꯤꯅꯤꯗ ꯃꯋꯥ ꯂꯧꯗꯕꯗ
ꯎ ꯑꯗꯣ ꯃꯥꯁꯦ
ꯍꯣꯏ
ꯈꯔꯥ ꯈꯔꯥꯁꯨ ꯄꯨꯛꯅꯤꯡ ꯀꯔꯤ ꯍꯥꯏꯁꯤꯔ ꯃꯥꯒꯤ ꯌꯨꯝꯗꯒꯤꯁꯨ ꯂꯥꯞꯈ꯭ꯔꯦ ꯑꯗꯣ ꯃꯥꯒꯤ ꯃꯃꯥꯟꯅꯕꯤ ꯃꯃꯥꯟꯅꯕꯁꯤꯡꯁꯨ ꯂꯥꯛꯑꯦ ꯑꯗꯣ ꯑꯣꯖꯥ ꯑꯃ ꯑꯣꯏꯒꯦ ꯑꯗꯣ ꯍꯧꯖꯤꯛ ꯃꯇꯝꯗꯤ ꯑꯉꯥꯡ ꯑꯉꯥꯡ ꯑꯣꯏꯕꯁꯨ ꯑꯣꯖꯥ ꯇꯧꯈ꯭ꯔꯦ ꯑꯗꯣ ꯑꯩꯈꯣꯏ ꯑꯉꯥꯡ ꯃꯇꯝꯗꯥꯗꯤ ꯑꯣꯖꯥ ꯑꯩꯈꯣꯏꯁꯦ ꯌꯥꯝ ꯑꯉꯥꯡ ꯑꯣꯏꯕꯗꯤ ꯑꯣꯖꯥ ꯇꯧꯒꯟꯗꯦꯕꯥ
ꯑ
ꯌꯥꯝꯅ ꯃꯄꯨꯡ ꯐꯥꯈ꯭ꯔꯕꯁꯤꯡ ꯀꯣ
ꯍꯣꯏ
ꯇꯧꯗꯤ ꯇꯧꯒꯟꯕꯅꯦꯕꯥ ꯑꯗꯨ ꯀ꯭ꯔꯤꯒꯤ ꯃꯥꯗꯤ ꯇꯧꯕ꯭ꯔꯥ ꯀꯞꯄ꯭ꯔꯥꯁꯨ ꯈꯪꯗꯦ
ꯎ ꯈꯪꯗ꯭ꯔꯦ ꯑꯗꯨꯗꯤ ꯃꯥꯒꯤ ꯌꯨꯝ ꯃꯃꯥ ꯃꯄꯥ ꯌꯥꯝ ꯃꯤꯁ ꯇꯧꯔꯥ ꯀꯥꯞꯄ ꯖꯠꯂꯣ ꯅꯠꯇ꯭ꯔꯒ ꯀ꯭ꯔꯤꯔꯣ ꯈꯪꯗ꯭ꯔꯦ ꯃꯥꯏꯁꯤꯗꯤ
ꯑꯗꯨꯃꯥꯏꯅꯗꯤ ꯍꯥꯏꯌꯦ ꯃꯥꯒꯤ ꯌꯨꯝꯗꯨꯀꯣ ꯅꯤꯡꯁꯤꯡꯂꯒꯥ ꯑꯗꯨꯃꯥꯏꯅ ꯇꯧꯕꯅꯦꯗꯤ ꯍꯥꯏꯌꯦ ꯑꯗꯣ ꯑꯗꯨ ꯑꯣꯏꯔꯥꯁꯨꯀꯣ
ꯍꯣꯏ
ꯃꯥꯅ ꯏꯁꯇꯨꯗꯦꯟ ꯑꯣꯏꯔꯦꯗꯤ ꯈꯔꯥ ꯐꯩꯌꯦꯕ
ꯑꯥ
ꯏꯁꯇꯨꯗꯦꯟꯁꯨ ꯅꯠꯇꯦ ꯑꯗꯨ ꯑꯣꯏꯁꯨ ꯒ꯭ꯌꯥꯟ ꯇꯥꯗꯦ
ꯍꯧꯖꯤꯛ ꯅꯨꯄꯤ ꯌꯨꯝ ꯄꯥꯜꯂꯝꯗꯥꯏꯗꯒꯤ ꯀꯞꯄꯥ ꯃꯥꯜꯂꯦ ꯑꯗꯨꯗꯤ ꯃꯥꯏꯗꯨꯗꯤ ꯃꯐꯝ ꯇꯣꯉꯥꯟꯅ ꯆꯠꯈ꯭ꯔꯅꯤ ꯍꯥꯏꯅ
ꯑꯗꯨꯐꯥꯎ ꯅꯨꯄꯤ ꯈꯔ ꯀꯞꯇꯥꯕꯁꯨ ꯌꯥꯎꯕꯅꯦ
ꯍꯣꯏ ꯑꯗꯨ ꯀꯞꯅꯤꯡꯉꯥꯏ ꯑꯃꯔꯣꯝꯗꯤ ꯍꯣꯏ ꯑꯃꯔꯣꯝꯗꯤ ꯍꯣꯏ ꯅꯨꯄꯤ ꯀꯩꯅꯣ ꯇꯧꯕꯅꯤꯅ ꯆꯨꯝꯗꯤ ꯆꯨꯝꯃꯦ ꯑꯗꯨꯕꯨ ꯑꯃꯔꯣꯝꯗꯤ ꯀꯞꯇ꯭ꯔꯁꯨ ꯌꯥꯗꯤ ꯌꯥꯏꯕ ꯑꯗꯨꯝ ꯍꯜꯂꯛ ꯁꯨ ꯑꯗꯨꯝ ꯌꯥꯏꯕ ꯃꯔꯛꯇ ꯀꯣꯏꯔꯛꯄꯁꯨ ꯑꯗꯨꯝ ꯌꯥꯏ ꯀꯥꯏꯗꯦ
ꯍꯣ ꯍꯣ ꯍꯣꯏ ꯑꯗꯣ ꯑꯥ ꯀꯩꯅꯣ ꯍꯣꯏ ꯅꯨꯄꯥꯗꯨꯒ ꯃꯥꯗꯨꯒ ꯈꯪꯅꯔꯒꯀꯣ ꯌꯥꯝ ꯅꯨꯡꯁꯤꯔꯥꯒ ꯆꯠꯄ ꯑꯣꯏꯔꯗꯤ ꯅꯨꯄꯥꯒꯤ ꯅꯨꯄꯥꯗꯣ ꯐꯥꯏꯌꯦ ꯃꯥꯒꯤ ꯏꯃꯨꯡꯗꯨ ꯐꯩ ꯍꯥꯏꯔꯗꯤ ꯀꯩꯁꯨ ꯋꯥꯅꯤꯡꯉꯥꯏꯕꯨꯗꯤ ꯂꯩꯇꯦꯗ ꯑꯗꯣ ꯃꯁꯛ ꯈꯪꯗꯕ ꯅꯠꯇ꯭ꯔꯒ ꯑꯥ ꯍꯧꯖꯤꯛꯀꯥꯟꯗꯤ ꯃꯄꯥ ꯃꯃꯥꯁꯤꯡꯅ ꯁꯦꯝꯕꯤꯔꯒꯀꯣ ꯄꯥꯝꯗꯕꯒꯤ ꯏꯃꯨꯡꯒꯨꯝꯕꯗ ꯄꯥꯟꯍꯟꯕꯁꯨ ꯂꯩꯗꯅ ꯑꯗꯨꯒꯨꯝꯕꯗꯨꯗꯤ ꯍꯣꯏ ꯎꯝ ꯀꯞꯅꯤꯡꯉꯥꯏꯗꯤ ꯈꯔ ꯂꯩꯌꯦꯕ ꯑꯗꯣ ꯃꯥꯅ ꯌꯥꯝ ꯅꯨꯡꯁꯤ ꯁꯤꯕ ꯌꯥꯝ ꯄꯥꯝꯕ ꯏꯃꯨꯡꯗ ꯆꯠꯄ ꯑꯣꯏꯔꯗꯤꯀꯣ
ꯎꯝ
ꯑꯣꯏꯅꯗꯤ ꯀꯩꯅꯣ ꯇꯧꯅꯤꯡꯉꯥꯏ ꯂꯩꯇꯦ
ꯍꯣꯏ ꯍꯣꯏ ꯆꯨꯝꯃꯦ ꯑꯗꯨꯗꯤ ꯑꯗꯨ ꯑꯃꯔꯣꯝꯗ ꯀꯞꯂꯁꯨ ꯄꯛꯑꯦꯕ ꯑꯁ ꯆꯠꯈ꯭ꯔꯒꯤꯗꯧꯕꯅꯤꯅꯀꯣ ꯍꯥꯏꯅ ꯑꯗꯨꯝ ꯈꯜꯂꯦꯕ
ꯎꯝ
ꯑꯗꯨꯕꯨ ꯉꯁꯥꯏ ꯑꯣꯖꯥꯗꯨꯗꯤ ꯆꯩ ꯆꯥꯗꯧꯕ ꯑꯣꯖꯥꯅꯦ ꯑꯗꯨꯗꯤ꯫
ꯑꯩꯁꯨ ꯈꯪꯗ꯭ꯔꯦ ꯃꯥꯒꯤꯗꯣ ꯀꯩꯗꯧꯖꯥꯠꯅꯣ꯫
ꯎꯝ꯫
ꯃꯥꯁꯦ ꯈꯔ ꯑꯉꯥꯡꯒꯤ ꯃꯇꯧ ꯇꯧꯕꯗꯣꯀꯣ ꯑꯗꯨ ꯇꯧꯕꯅꯦ꯫
ꯑꯣꯏꯔꯝꯅꯤ ꯍꯣꯏ ꯅꯠꯇ꯭ꯔꯗꯤ ꯑꯁ ꯂꯣꯏꯔꯦꯗ ꯑꯉꯥꯡꯅ ꯀꯞꯄ꯭ꯔꯣ ꯍꯥꯏꯕꯨ ꯑꯣꯖꯥꯅ ꯀꯞꯂꯗꯤ ꯏ꯫
ꯀꯩꯒꯤꯅꯣ ꯍꯥꯏꯔꯗꯤꯀꯣ ꯃꯥꯁꯦ ꯂꯥꯏꯔꯤꯛ ꯇꯥꯛꯄ ꯃꯇꯝꯗꯒ ꯃꯥꯁꯦ ꯑ ꯀꯩ ꯍꯥꯏꯁꯦꯔꯥ ꯐꯖꯅ ꯇꯥꯛꯇꯕꯤꯀꯣ꯫
ꯍꯣꯏ꯫
ꯑꯃ ꯂꯩꯌꯦꯕ ꯅꯨꯄꯤ ꯂꯛꯅꯕꯗꯣ
ꯑ-ꯑ-ꯑ-ꯑ ꯑꯆ-ꯆ-ꯆ꯫
ꯑꯗꯨꯒꯨꯝꯕꯗꯨꯁꯨꯀꯣ ꯇꯧꯔꯝꯕꯅꯦꯕ ꯑꯗꯣ꯫ ꯑꯩꯈꯣꯏꯅꯕꯨꯗꯤ ꯍꯥꯏꯌꯦꯕ ꯑ ꯅꯪꯅ ꯇꯧꯅꯤꯡꯕꯗꯣ ꯇꯧꯕ ꯀꯩꯝꯇ ꯀꯥꯏꯗꯦ ꯑꯗꯨ ꯑꯣꯏꯔꯁꯨ ꯇꯥꯛꯐꯝ ꯊꯣꯛꯄꯗꯨꯗꯤ ꯇꯥꯛꯄꯤꯌꯣ ꯍꯥꯏꯕꯅꯦꯕ ꯑꯗ ꯑꯩꯈꯣꯏꯁꯦ ꯃꯔꯛ ꯃꯔꯛꯇ ꯌꯥꯅꯗ꯭ꯔꯒ ꯇꯧꯋꯦꯕ꯫
ꯎꯝ꯫
ꯑꯩꯈꯣꯏꯁꯨ ꯑꯩꯈꯣꯏꯁꯦ ꯑꯉꯥꯡ ꯑꯉꯥꯡ ꯑꯣꯏꯔꯤ ꯍꯥꯏꯔꯁꯨ ꯀꯣ ꯎꯝ ꯀꯩ ꯍꯥꯏꯁꯤꯔꯦ ꯑꯣꯖꯥꯅꯦ ꯍꯥꯏꯕꯒꯤ ꯃꯔꯝ ꯆꯥꯗꯕꯩ ꯌꯥꯝ ꯀꯤꯕꯗꯣ ꯇꯧꯗꯦꯕ ꯑꯩꯈꯣꯏꯗꯤ꯫ ꯍꯥꯏꯐꯝ ꯊꯣꯛꯄꯗꯣ ꯑꯗꯨꯝ ꯍꯥꯏꯕꯅꯦꯕ꯫ ꯑꯗꯣ ꯑꯩꯈꯣꯏꯅ ꯍꯦꯠꯃꯥꯁꯇꯔꯗ ꯍꯥꯏꯕꯤꯈ꯭ꯔꯕ꯫ ꯍꯥꯏꯗꯤ ꯃꯥꯅ ꯀ꯭ꯂꯥꯁꯇ ꯑꯗꯨꯃꯥꯏꯅ ꯇꯧꯋꯤ ꯍꯥꯏꯕꯗꯨꯗꯤ ꯅꯠꯇꯕꯀꯣ꯫
ꯑꯥ ꯍ꯫
ꯀꯣꯏꯁꯟ ꯍꯪꯉꯨꯔꯁꯨ ꯀꯣ ꯑꯦꯛꯁꯔꯁꯥꯏꯁꯇ ꯀꯣꯏꯁꯟ ꯑꯃ ꯈꯣꯠꯄꯤꯔꯗꯤ ꯌꯥꯔꯦꯕ꯫ ꯑꯗꯨꯗ ꯑꯩꯈꯣꯏꯗꯤ ꯀꯩꯝꯇ ꯈꯪꯗ꯭ꯔꯦꯕꯀꯣ ꯑꯁ ꯑꯗꯨ ꯑꯩꯈꯣꯏꯅ ꯍꯥꯏꯕꯤꯕꯗ ꯍꯦꯠꯃꯥꯁꯇꯔꯅ ꯃꯉꯣꯟꯗ ꯈꯔ ꯉꯥꯡꯕ ꯑꯁ ꯃꯥꯗꯤ ꯀ꯭ꯂꯥꯁ ꯁꯥꯎꯔꯒ ꯂꯥꯛꯄ ꯋꯥꯅꯤꯗ ꯄꯨꯔꯥ ꯑꯉꯥꯡ ꯃꯆꯥꯒꯤ ꯇꯥꯏꯞꯇꯀꯣ꯫
ꯎꯝ꯫
ꯎꯝ ꯁ꯭ꯇꯨꯜ ꯀꯁꯦ ꯀꯥꯎꯔꯒ ꯀꯣ꯫
ꯑꯁ꯫
ꯑꯗꯨꯗꯤ ꯑꯩꯈꯣꯏꯁꯨ ꯀꯤꯕꯤꯗꯦ
ꯍ꯫
ꯀꯤꯕꯤ ꯇꯦ ꯃꯥꯅ ꯇꯧꯕ ꯈꯨꯗꯤꯡꯗꯣ ꯍꯦꯠꯃꯁꯇꯔ ꯆꯠꯂꯒ ꯂꯣꯏꯅ ꯑꯃꯨꯛꯀ ꯇꯝꯊꯣꯛꯄ꯫ ꯑ ꯑꯗꯣ ꯅꯨꯡꯁꯨ ꯅꯨꯡꯁꯤꯌꯦ ꯅꯣꯛꯁꯨ ꯅꯣꯛꯅꯤꯡꯉꯦ ꯍꯧꯖꯤꯛꯁꯦ ꯈꯜꯂꯣ ꯃꯥꯁꯦ ꯑꯉꯥꯡ ꯌꯥꯝ ꯑꯉꯥꯡ ꯃꯆꯥꯒꯤꯀꯣ ꯋꯥꯈꯜꯗꯣ ꯂꯩꯕꯅꯦꯕ꯫
ꯑꯗꯨ ꯑꯗꯨꯃꯥꯏꯅ ꯇꯧꯔꯗꯤ ꯇꯤꯆꯤꯡꯗꯤ ꯌꯥꯔꯣꯏꯗ ꯑꯣꯏꯔꯣꯏꯗ꯫
ꯎꯝ ꯑꯗꯣ
ꯑꯩꯈꯣꯏ ꯆꯠꯈ꯭ꯔꯒ ꯃꯇꯝ ꯈꯔ ꯂꯩꯔꯒ ꯃꯥꯁꯨ ꯑꯗꯨꯝ ꯂꯩꯇ꯭ꯔꯕ ꯃꯥꯜꯂꯦ ꯑꯩꯈꯣꯏꯁꯨ ꯈꯪ ꯈꯪ ꯈꯪ ꯈꯪꯗ꯭ꯔꯦ ꯑꯗꯨ ꯃꯇꯨꯡ
ꯎꯝ ꯑꯣ
ꯑꯗꯣ ꯑꯩꯅ ꯈꯜꯂꯒ ꯃꯥꯁꯦ ꯌꯥꯝ ꯑꯣ ꯆꯍꯤꯗꯣ ꯌꯥꯝꯈ꯭ꯔꯁꯨ ꯑꯉꯥꯡ ꯌꯥꯝ ꯑꯉꯥꯡ ꯃꯆꯥꯒꯤꯀꯣ ꯋꯥꯈꯜꯗꯣ ꯆꯦꯟꯕ ꯃꯥꯟꯂꯦ ꯍꯥꯏꯅꯀꯣ
ꯎꯝ
ꯈꯟꯈꯤꯕꯅꯦ
ꯑꯩꯅ ꯀꯞꯄꯗꯤ ꯊꯤꯕ ꯉꯝꯃꯦꯗ ꯀꯌꯥꯔꯛ ꯀꯞꯈ꯭ꯔꯕ ꯍꯥꯏꯕꯁꯨ ꯊꯤꯕ ꯉꯝꯃꯦꯗ ꯑꯗꯨ ꯃꯔꯛꯇ ꯎꯝ ꯃꯔꯛꯇ ꯑꯩꯒꯤ ꯀꯔꯤ ꯏꯃꯥꯟꯅꯕ ꯑꯃ ꯑꯩꯈꯣꯏ ꯂꯦꯡꯒꯥ ꯑꯃ ꯀꯣ
ꯎꯝ
ꯑꯩꯈꯣꯏ ꯈꯦꯂꯣꯏꯇꯔꯤ ꯇꯝꯃꯒ ꯂꯥꯛꯄ ꯂꯥꯛꯂꯒ ꯈꯪꯍꯧꯗꯅ ꯁꯤꯕꯅꯦꯕ ꯑꯗꯨꯗ ꯑꯗꯨꯗ ꯀꯞ ꯄꯦ ꯑꯗꯨꯒ ꯑꯩꯈꯣꯏꯒꯤ